ꯍꯜꯂꯣ
ꯀꯩꯅꯣ ꯆꯠꯂꯛꯏꯁꯤꯕꯨ ꯀꯅꯣꯅꯦ
ꯉꯁꯥꯏꯒꯤꯗꯣ ꯃꯣꯏ ꯈꯔ ꯁꯣꯝꯗ ꯆꯟꯅꯕ ꯈꯣꯠꯄ ꯑꯣꯏꯔꯝꯗꯧ ꯃꯥꯜꯂꯦ
ꯑꯥꯏꯁ ꯐꯣꯟ ꯇꯧꯕꯒ ꯆꯠꯁꯜꯂꯛꯑꯦ ꯇꯧꯔꯤꯁꯦ
ꯌꯥꯁꯟꯈ꯭ꯔꯦ ꯌꯥꯝ ꯅꯨꯡꯉꯥꯏꯈ꯭ꯔꯦ
ꯊꯥ ꯃꯆꯥ ꯑꯃ ꯇꯧꯁꯤꯒꯅꯨ ꯍꯣꯔꯦꯟ ꯅꯨꯃꯤꯗꯥꯡꯗꯤ ꯏꯝ ꯐꯣꯟ ꯑꯔꯖꯦꯟꯇꯤꯅꯥ ꯂꯩꯕꯅꯤꯅ
ꯁꯤꯖꯕꯨ ꯁꯨꯗꯣꯏ ꯆ ꯑꯜ ꯃꯊꯤ ꯅꯪꯉꯤꯖꯕ
ꯀꯔꯃꯅꯣ
ꯑꯩ ꯇꯧꯔꯛꯏꯁꯤꯒ ꯁꯤꯒ ꯇꯔꯥ ꯇꯔꯥꯃꯔꯤ ꯁꯨꯕ ꯀꯣꯜꯅꯦꯕ
ꯅꯪ ꯑꯩꯒ ꯑꯅꯤꯁꯤꯗꯩ ꯅꯣꯏ ꯇꯧꯔꯒꯦ ꯍꯥꯏꯔ ꯍꯥꯏꯕ ꯀꯣꯜꯁꯦ
ꯇꯅ ꯑꯣꯗ ꯑꯣꯔ ꯃꯤ ꯁꯤ ꯂꯔ
ꯑꯩꯒꯤꯗꯣ ꯂꯣꯏꯁꯤꯜꯂꯁꯤ ꯅꯪꯉꯣꯟꯗꯤ ꯇꯔꯥꯅꯤ
ꯀꯣꯟ ꯇꯧꯗꯅꯔꯦ
ꯏꯆꯦꯁꯤ ꯅꯪꯒꯤ ꯂꯣꯏ ꯗꯥ ꯀꯅꯣ ꯑꯗ
ꯑꯩꯒꯤ ꯂꯣꯏꯕ ꯀꯩꯅꯣ ꯍ ꯑꯩ ꯍꯥꯟꯅ ꯂꯣꯏꯁꯤꯜꯂꯒꯦ ꯀꯩꯅꯣ ꯌꯦꯡꯍꯧꯔꯣꯏ
ꯑꯩ ꯍꯟꯗ ꯍꯥꯔꯤꯌꯦ
ꯀꯥ ꯌꯥ ꯍꯥꯏꯕꯕꯣ
ꯎꯝ ꯍꯧꯖꯤꯛ ꯇꯧꯊꯣꯛꯑꯁꯤ ꯍꯧꯖꯤꯛ ꯇꯧꯊꯣꯛꯑꯁꯤ ꯑꯗꯨꯒ ꯍꯣꯔꯦꯟ ꯇꯧꯔꯣ ꯍꯥꯏꯅ ꯇꯧꯅꯤ
ꯌꯥꯕꯣ ꯃꯃꯦ
ꯌꯥꯅꯤ ꯎꯝ
ꯑꯜꯂꯣꯁꯪꯒꯗ
ꯅꯪꯒꯤꯗꯤ ꯂꯣꯏꯔꯅꯤ ꯃꯤ
ꯀꯌꯥ ꯏꯂꯨ ꯊꯅ ꯑ
ꯂꯣꯏꯔꯅꯤ ꯑꯩꯉꯣꯟꯗ ꯑꯩꯕꯨ ꯑꯩꯅ ꯍꯥꯟꯅ ꯇꯧꯔꯦ ꯑꯩꯉꯣꯟꯗ ꯑꯩꯕꯨ ꯍꯟꯖꯜꯂꯛꯑꯦ ꯌꯦꯨꯡ ꯁꯤꯈꯣꯟꯅꯕ ꯀꯥꯟꯕꯅꯤ ꯑꯩꯒꯤꯗꯤ ꯁꯨꯡꯇꯧ ꯇꯧꯕꯤꯗꯦ ꯇꯧꯗꯦ ꯑꯗꯨꯏꯗꯤ ꯀꯔꯥꯏ ꯍꯣꯠꯅꯕ ꯀꯂꯦꯅ ꯑꯗꯨꯝ ꯌꯥꯕ꯭ꯔꯕ ꯑꯗꯨꯕꯣ
ꯑ ꯅꯪꯁꯨꯣ ꯅꯅꯥꯎꯔ ꯀꯩꯅꯣ ꯐꯥꯔꯒ ꯁꯥꯟꯅꯔꯨ ꯌꯥꯗ꯭ꯔꯣ ꯑꯗꯨ ꯑꯅꯥꯎ ꯐꯥꯔ ꯀꯨꯏꯅ ꯁꯥꯟꯅꯩꯅꯦ ꯉꯁꯥꯏꯌꯨ
ꯑꯩ ꯑꯌꯨꯛꯇ ꯑꯩ ꯑꯅꯥ ꯐꯥꯔ ꯁꯥꯟꯅꯔꯤꯕ
ꯑꯅꯥꯎ ꯀꯨꯏꯅ ꯐꯥꯔꯝꯃꯤꯒꯅ ꯃꯥ ꯁ꯭ꯀꯨꯜ ꯆꯠꯈꯤꯕꯅꯦ
ꯑꯩꯒ ꯀꯌꯥꯅꯣ ꯁꯥꯟꯅꯩꯗꯣ ꯏꯁ ꯑꯩ ꯉꯇꯕꯨꯁꯥꯅꯅꯦ ꯅꯪꯒꯤꯗꯤ ꯂꯣꯏꯗꯧꯔꯃꯤ ꯏꯔꯣꯏꯗ ꯏꯔꯣꯏꯗ ꯂꯣꯏꯔꯦꯃꯤ
ꯅꯪꯒꯤꯁꯨ ꯑꯗꯨꯝ ꯂꯣꯏꯗꯧ ꯂꯩꯔꯕꯅꯦ
ꯑꯩꯗꯤ ꯂꯣꯏꯔꯔꯣꯏ ꯉꯁꯤ
ꯉꯁꯤ ꯂꯣꯏꯗ꯭ꯔꯁꯨ ꯍꯌꯦꯡ ꯂꯣꯏ ꯌꯥ ꯅꯠꯇ꯭ꯔꯣ
ꯉꯁꯤꯅꯦ ꯑꯩ ꯂꯣꯏꯅꯤꯡꯉꯁꯦ
ꯎꯝ ꯑꯁꯤꯗꯤ ꯍꯣꯏꯔꯣꯡ ꯅꯪꯒꯤꯗꯤ ꯋꯥꯠꯂꯤ
ꯁꯤꯁ ꯅꯪꯉꯣꯟꯗꯩ ꯇꯔꯥ ꯈꯛ ꯇꯧꯕꯗ ꯂꯣꯏꯔꯦ
ꯎꯝ ꯀꯇ
ꯅꯪꯉꯣꯟꯗꯩ ꯑꯦꯀꯣ ꯑꯅꯤ ꯇꯔꯥꯑꯅꯤ ꯀꯩꯅꯪꯣ
ꯍꯅꯤ ꯌꯥꯔ
ꯀꯌꯥꯂ ꯍꯜ
ꯑꯔꯦ
ꯍꯦꯜꯂꯣ ꯍꯦꯜꯂꯣ
ꯍꯦꯔꯦ ꯍꯦꯔ ꯑ ꯃꯟꯅ ꯅꯪ ꯍꯧꯖꯤꯛ ꯂꯩ ꯍꯣꯏꯗ ꯇꯔ ꯈꯊ ꯅ ꯍꯧꯖꯤꯛ ꯑꯩꯉꯣꯟꯗ ꯁꯥꯟꯅꯒꯦ ꯑꯗꯨꯒ ꯅꯤꯄꯥꯥꯟ ꯁꯨꯗ ꯉꯥꯏꯔꯤ ꯅꯪꯒꯤꯗꯤ ꯍꯠꯇ꯭ꯔꯣ
ꯍꯥꯟꯅꯒꯤ ꯑꯩꯉꯣꯟꯗ ꯀꯩꯅꯣ ꯂꯩ ꯗꯥ ꯑꯩ ꯑꯃ ꯇꯧꯔꯦ ꯅꯪꯉꯣꯟꯗ ꯑꯃꯈꯛ ꯇꯧꯕꯗ ꯉꯥꯏꯗꯤ ꯌꯦꯡꯉꯛꯏ ꯂ
ꯎꯝ
ꯑꯃꯈꯛ ꯇꯧꯕꯗ ꯉꯥꯏꯔꯤꯅꯦ ꯉꯁꯥꯏꯗ ꯑꯩꯕꯨ ꯏ ꯍꯜꯂ ꯇꯧꯁꯦ ꯍꯜꯂ ꯇꯧꯁꯤ ꯑꯁꯤ ꯑꯗꯨꯒ ꯏꯁ ꯇꯧꯁꯨ ꯇꯧꯗꯦ ꯅꯪ ꯀꯣꯂꯦꯖ ꯍꯜꯂ ꯇꯧꯁꯤꯗꯥꯏ ꯀꯣꯜ
ꯀꯣꯂꯦꯖꯂ ꯑꯩ ꯁꯥꯏ ꯐꯤꯞꯇꯤꯟ ꯁꯨꯔꯗꯤ ꯇꯧꯗ꯭ꯔꯁꯨ ꯌꯥꯔꯕ ꯑꯩ ꯍꯧꯖꯤꯛ ꯐꯣꯔꯇꯤꯟ ꯈꯛꯇ ꯉꯥꯏꯔꯤ
ꯏꯁ ꯑꯗꯨꯗꯤ ꯏ
ꯑꯩꯈꯣꯏ ꯂꯔꯣꯏ ꯑꯝꯇ ꯇꯧꯍꯧꯒꯦ ꯑꯃꯅꯤꯗ
ꯉ ꯈꯣꯝꯇꯗꯝꯃꯤ
ꯀ ꯐꯕ
ꯑꯩ ꯇꯔꯛꯇꯣꯏꯅꯦꯍ
ꯑꯩ ꯃꯉꯥꯗꯪ ꯄꯥꯏꯍ ꯍꯧꯏꯒꯦ
ꯍꯣꯔꯦꯟꯧ ꯍꯣꯔꯦꯟ ꯇꯧꯔꯨꯁꯨꯦ ꯌꯥꯏꯃꯤ
ꯇ꯭ꯔꯦꯟꯗꯤ ꯑꯩꯈꯣꯏꯗꯥꯏ ꯌꯥꯔꯣꯏ ꯑꯩ ꯃꯉꯥꯇꯪ ꯑꯩꯈꯣꯏꯗꯥꯏꯗ ꯁꯥꯟꯅꯍꯧꯈꯤ ꯑꯗꯨꯅ ꯑꯗꯨꯝ ꯇꯧꯔꯁꯤꯕꯕꯥꯅꯤ ꯌꯥꯏꯉꯝ ꯎꯝ ꯉꯥ ꯊꯣꯛꯈ꯭ꯔꯒ ꯑꯗꯨꯝ ꯍꯟꯗꯛꯅꯤ ꯈꯪꯗꯦꯕ ꯆꯩꯥꯏꯅꯥ
ꯌꯥꯏ ꯌꯥꯏ
ꯑꯗꯨꯃꯥꯏꯅ ꯇꯧꯍꯧꯔꯒꯦ ꯑꯩꯈꯣꯏꯗꯥꯗꯒꯤ ꯀꯣꯜ ꯀꯩꯅꯣ ꯃꯔꯤ ꯃꯉꯥꯇꯪ ꯁꯥꯟꯅꯍꯧꯔꯒꯦ ꯑꯗꯨꯒꯤ ꯃꯇꯨꯡꯗ ꯅꯪ ꯇꯧꯔꯖꯦ
ꯌꯥꯏ ꯌꯥꯏ ꯌꯥꯏ ꯎ
ꯇꯥꯏꯀꯣ
ꯌꯥꯏꯑꯌꯦ ꯌꯥꯏꯌꯦ
ꯉꯁꯥꯏ ꯑꯩꯅ ꯑꯅꯤꯔꯛꯇ ꯍꯧꯈ꯭ꯔꯕꯅꯦ ꯁꯥꯟꯅꯕ ꯀꯁꯧꯕꯗ
ꯑꯗꯨꯗꯤ ꯑꯍꯨꯝ ꯈꯛ ꯉꯥꯏꯔꯦ ꯀꯩꯅꯣ
ꯉꯥꯏꯔꯦ ꯑꯗꯣ ꯑꯍꯨꯝꯗꯨꯒ ꯍꯥꯟꯅꯔꯒ ꯑ ꯆꯁ ꯀꯁꯦ
ꯑꯩ ꯏ ꯇꯁꯤꯦ ꯇꯔꯥꯃ ꯑꯝ ꯇꯧꯒꯦ ꯑꯗꯨꯗꯤ
ꯐ꯭ꯔꯦꯖꯤꯗ ꯑꯅꯤꯒꯨꯝꯕ ꯋꯥꯠꯂꯃꯤꯟꯅꯒꯤ
ꯗꯁꯤ ꯌꯦ ꯆ ꯇꯧꯔꯐꯖ
ꯀꯥꯏꯗ
ꯆꯠꯇꯣꯔꯔꯕ ꯇꯥꯅꯤꯅ ꯑꯩ ꯆꯠꯄ ꯆꯠꯇꯕ ꯗꯨꯅ ꯍꯥꯡꯉꯗꯤ ꯐꯗꯧ ꯀꯣꯜ ꯇꯧꯅꯤꯍꯦ ꯗꯥ ꯃꯨꯍꯤ ꯍ ꯀꯣꯜ ꯇꯧ ꯌꯥꯔꯣꯏ ꯍꯥꯏꯔꯤꯅꯦ ꯅꯃꯤ
ꯀꯩꯒꯦꯝ
ꯈꯪꯗꯦ
ꯏꯟꯁꯥꯡ ꯇꯧꯒꯔꯦ ꯍꯥꯏꯁ ꯇꯨꯝ ꯂꯩꯔꯒ ꯃꯥꯥꯅ
ꯌꯥꯔꯣꯏ ꯍꯥꯏꯔꯤꯅꯤꯍꯦ ꯌꯥꯔꯣꯏ ꯍꯥꯏꯔꯤꯅꯦ ꯆꯛꯀꯦ ꯇꯧꯂ
ꯑꯣ ꯍꯣꯌꯦ ꯑꯃꯨꯛ ꯉꯥꯏꯅ ꯋꯥꯏ ꯍꯥꯏꯕ
ꯁꯤꯗ ꯂꯣꯏꯔꯦꯍꯦ ꯑꯩꯒꯤꯗꯤ ꯁꯤꯗꯤ ꯀꯩꯁꯨ ꯀꯩꯏꯖ ꯀꯩꯁꯨ ꯄꯩꯁꯥ ꯀꯥꯔꯣꯏꯕ ꯃꯤꯉꯣꯟꯗ ꯍꯦꯟꯖꯜ ꯇꯧꯕꯗꯣ ꯍꯝꯕ
ꯀꯩꯕ
ꯀꯩꯁꯨ ꯀꯩꯁ ꯄꯩꯁꯥ ꯀꯥꯔꯣꯏ ꯍꯥꯏꯕ ꯃꯤꯉꯣꯟꯗꯩ ꯍꯦꯟꯖꯜꯂ ꯇꯧꯕꯗꯣ ꯃꯤ ꯑꯃꯗꯩ ꯄꯨꯂꯞ ꯇꯧꯕꯗꯧ ꯆꯤꯅꯂꯣꯏꯔꯦ ꯗꯣ
ꯀꯃꯥꯏ ꯍꯦꯟꯖꯤꯜꯂꯤꯅꯣ ꯃꯤ ꯌꯥꯝ ꯑꯍꯨꯝ ꯍꯥꯟꯅꯔꯗꯤ ꯇꯔꯥꯉꯥ ꯑꯣꯏꯔꯣꯏ ꯗꯗꯣ ꯑꯩ ꯍꯧꯖꯤ ꯇꯔꯥꯍꯨꯝꯗꯣꯏ ꯈꯛꯇꯑꯣꯏꯔꯤꯖꯤ ꯀꯥꯏ ꯍꯦꯟꯖꯤꯜꯂꯤꯅꯣ ꯖꯤꯔꯣ ꯖꯤꯔꯣ ꯃꯌꯥꯝ ꯆꯠꯈ꯭ꯔꯦ ꯖꯤꯔꯣ ꯆꯠꯈꯤꯕꯖꯨ ꯄꯥꯕ꯭ꯔꯕ ꯃꯁꯤꯡ ꯊꯟꯅꯕ ꯑꯥꯝ
ꯀꯪꯗꯦꯗ
ꯑꯗꯨꯅꯤ ꯇꯔꯃꯣꯏꯕꯨ ꯀꯩꯁꯨ
ꯍ
ꯏꯔꯣ ꯆꯈꯤꯕꯗꯨꯗꯤ
ꯃꯤꯒꯤꯅ ꯂꯤꯁꯤꯡ ꯂꯤꯁꯤꯡ ꯄꯣꯔꯁꯦꯁꯤꯟꯅꯩ
ꯅꯪꯅ ꯆꯪꯈꯤꯒꯤꯌ ꯄꯈꯠꯀꯅꯨ ꯄꯈꯠꯀꯅꯨ ꯅꯪꯒꯤꯁꯨ ꯆꯪꯕ ꯍꯧꯔꯛꯏꯁꯤꯗꯤ ꯑꯃꯗꯤ ꯑꯁꯤꯗ ꯐꯖꯅ ꯍꯣꯠꯅꯔꯣ ꯀꯩꯅꯣ
ꯑꯃꯥꯖꯤꯌꯨ ꯑꯃꯖꯤꯖꯨ ꯈꯔ ꯐꯥꯖꯅ ꯍꯣꯅꯔꯤꯝꯅꯦ ꯑꯃꯥꯖꯤꯌꯨ
ꯗꯨ ꯐꯖ ꯍꯣꯠꯅꯔꯣ
ꯇꯠ ꯇꯠꯄꯗꯣ ꯅꯣꯏꯃꯦꯟꯖꯤꯂꯤꯅꯤ
ꯑꯟꯖꯂꯣ
ꯀꯗꯥꯌꯧ
ꯉꯝꯅꯤ ꯀꯩꯅꯣ
ꯌꯥꯔꯣꯏ ꯊꯣꯅꯤꯅꯦ ꯇꯧꯔꯤꯁꯤ ꯀꯪꯗꯦꯗ ꯀꯥꯏ ꯆꯠꯇꯣꯏꯅꯣ
ꯈꯪꯗꯤꯌꯦ
ꯎꯝ ꯈꯪꯗꯦꯅꯦ
ꯎꯝ
ꯑꯩꯁ ꯅꯨꯃꯤꯗꯥ ꯇꯥꯁꯜꯂꯛꯇꯣꯔꯦ
ꯋꯥꯂꯤꯍꯦ ꯀꯥꯏ ꯅꯨꯃꯤꯗꯥꯡꯅꯣ ꯌꯥꯝ ꯊꯤ ꯋꯥꯠꯂꯤ
ꯇꯦꯡꯖꯤꯂꯑꯦ
ꯀꯥꯏ ꯊꯦꯡꯕꯅꯣ
ꯁꯨꯏꯖꯔꯂꯦꯟꯗ ꯁ꯭ꯨꯏꯖꯔꯂꯦꯟꯗ ꯑꯃ ꯆꯠꯂꯨꯁꯤꯗ ꯗꯃꯩ
ꯀꯥꯔꯥꯏ ꯁꯨꯖꯔꯂꯦꯟ
ꯑꯁ ꯑꯥꯎꯠꯁꯥꯏꯠꯀꯤ ꯇꯦꯗꯔꯒꯩꯅ ꯑ ꯄꯩꯁꯥ ꯇꯥꯛꯇꯛ ꯐꯪꯉꯁꯦ ꯃꯣꯏꯗꯤ ꯗꯣ ꯑꯣꯂꯔꯅꯤꯅꯀꯣ ꯃꯣꯏ ꯀꯔꯦꯟꯁꯥꯖꯦ ꯂꯩꯕ ꯈꯣꯠꯄꯗꯣ ꯐꯟꯗꯦ ꯂꯩꯕꯖꯦ ꯌꯥꯝ ꯂꯥꯏꯅꯕꯅꯦ
ꯗꯁ ꯆꯞ ꯃꯅꯩ ꯏꯕꯨꯡꯉꯣ ꯆꯞ ꯃꯅ
ꯏꯁ ꯑꯈꯣꯏ ꯄꯩꯁꯥꯒ ꯃꯨꯠ ꯁꯥꯒꯗꯤ ꯀꯔꯦꯟꯁꯤ ꯚꯦꯂꯨ ꯑꯗꯣ ꯃꯣꯏꯒꯤꯗꯤ ꯃꯣꯏ ꯄꯩꯁꯥꯅꯤ ꯑꯩꯈꯣꯏꯗꯤ ꯑꯩꯈꯣꯏ ꯄꯩꯁꯥꯗꯨ ꯅꯠꯇꯕꯅꯤꯅ ꯃꯣꯏꯗꯤ ꯂꯩꯕꯗꯣ ꯅꯣꯡꯃꯗ ꯑꯗꯨꯝ ꯐꯟꯗ ꯇꯔꯥꯝꯒꯦꯁꯤ ꯀꯩꯅꯣ
ꯆ ꯂꯩꯃꯤ ꯑꯩꯈꯣꯏꯔꯣꯝꯗ ꯗꯣꯂꯔ ꯑꯃꯒ ꯀꯩꯅꯣ ꯆꯥꯝꯃꯒ ꯃꯥꯟꯅꯩꯁꯤ ꯎꯗ꯭ꯔꯣ ꯑꯩꯈꯣꯏ ꯏꯟꯗꯤꯌꯥꯟ ꯅꯨꯄꯤ ꯅꯥꯏꯟꯇꯤꯃꯨꯛꯀ ꯃꯥꯟꯅꯗ꯭ꯔꯣ
ꯌꯥꯝ ꯅꯨꯡꯉꯥꯏꯔꯝꯗꯣꯏꯅꯦ ꯑꯗꯣ ꯃꯣꯏ ꯀꯔꯦꯟꯁꯤꯗꯅꯤꯅ
ꯕꯂꯨꯗꯣ ꯕꯂꯨ ꯊ ꯆꯄ ꯅ ꯃ ꯑꯩꯈꯣꯏꯅ ꯍꯟꯅ ꯅꯨꯡꯉꯥꯏꯔꯤꯅꯤꯅꯦ ꯃꯣꯏ ꯁꯣꯝꯗ ꯂꯨꯄꯥ ꯆꯥꯝꯃ ꯇꯥꯔꯝꯕꯅꯤ ꯂꯨꯄꯥ ꯆꯥꯝꯃ ꯈꯛꯇꯅꯤ ꯁꯤꯖꯤꯟꯅꯗꯣꯏꯁꯤ ꯚꯦꯂꯨ ꯃꯑꯣꯡꯗꯣ ꯑꯩꯈꯣꯏ ꯁꯣꯝꯗ ꯂꯨꯄꯥ ꯆꯥꯝꯃ ꯇꯥꯥꯟꯕꯗ ꯑꯩꯈꯣꯏ ꯁꯣꯗꯗꯤ ꯃꯣꯏ ꯗꯣꯂꯔ ꯆꯥꯝꯃ ꯇꯥꯥꯟꯕꯗ ꯑꯩꯈꯣꯏ ꯂꯤꯁꯤꯡ ꯇꯔꯥꯅꯤ ꯁꯤꯖꯤꯟꯅꯗꯣꯏꯗꯣ
ꯑꯗꯣ ꯆꯥꯃ ꯄꯤꯕ ꯐꯟꯗꯦꯛꯅ ꯂꯧꯗꯔꯗꯤ ꯈꯜꯂꯣ
ꯆꯥꯝ ꯄꯤꯌꯨ ꯍꯟꯗꯦ ꯆꯞ ꯃꯥꯟꯅꯩ ꯍꯥꯏꯕꯅꯤꯅꯦ ꯃꯨꯊꯤ ꯅꯪꯕꯣ ꯃꯑꯣꯡꯒꯤ ꯃꯑꯣꯡꯁꯦ ꯆꯞ ꯃꯥꯟꯅꯩ ꯍꯥꯏꯕ ꯃꯤꯁꯨ ꯃꯤꯒꯤ ꯂꯩꯐꯝꯗꯨꯒꯤ ꯄꯩꯁꯥ ꯆꯥꯎꯔꯤꯅꯦ ꯍꯥꯏꯕ ꯃꯣꯏꯔꯣꯝꯗꯗꯤ ꯗꯣꯂꯔ ꯆꯥꯔ ꯄꯤꯕꯒ ꯍꯥꯏ ꯄꯩꯁꯥ ꯆꯥꯎꯔꯤ ꯃꯣꯏꯅ ꯁꯨꯝ ꯃꯣꯏꯔꯣꯝꯗꯗꯤ ꯆꯥꯎꯔꯅꯦ ꯑꯩꯈꯣꯏ ꯁꯣꯝꯗꯁꯨ ꯆꯥꯎꯗ꯭ꯔꯣ ꯃꯣꯏꯔꯣꯝꯗ ꯂꯨꯄꯥ ꯆꯥꯝꯃ ꯍꯥꯏ ꯁꯤꯁꯦ ꯑꯩꯈꯣꯏ ꯑꯩꯈꯣꯏ ꯁꯣꯝꯗꯗꯤ ꯌꯥꯝꯗꯦꯅ
ꯗꯣꯂꯔ ꯂꯤꯁꯤꯡ ꯇꯔꯥ ꯍꯥꯏꯁꯦ ꯑꯩꯈꯣꯏ ꯁꯣꯝꯗꯗꯤ ꯗꯣꯂꯔ ꯆꯥꯝꯃ ꯍꯥꯏꯁꯦ ꯑꯩꯈꯣꯏ ꯁꯣꯝꯗꯗꯤ ꯂꯨꯄꯥ ꯂꯤꯁꯤꯡ ꯇꯔꯥ ꯑꯣꯏꯔꯝꯃꯤ
ꯑꯗꯨꯅꯤꯌꯥꯁꯦ ꯑꯗꯣ ꯑꯩꯈꯣꯏꯅꯦꯅ ꯀꯥꯟꯅꯗ꯭ꯔꯣ
ꯂꯨꯄꯥ ꯂꯤꯁꯤꯡ ꯇꯔꯥ ꯄꯤꯕ ꯑꯦꯀꯥꯎꯟ ꯑꯃ ꯂꯧꯔꯛꯄ ꯍꯥꯏꯁꯦ
ꯀꯥꯟꯅꯔꯤꯅꯤ ꯀꯩꯅꯣ ꯇꯦ ꯇꯧꯔ ꯄꯩꯁꯥ ꯇꯥꯕꯗꯤ ꯑꯩꯈꯣꯏꯅ ꯌꯥꯝꯦ ꯅꯨꯡꯉꯥꯏꯔꯤꯅꯤ ꯍꯂ
ꯑꯩꯒꯤ ꯃꯣꯠꯇꯗꯤ ꯅꯨꯡꯉꯥꯏꯇꯕ꯭ꯔꯅ ꯈꯟꯕ ꯍꯥꯏꯇꯥꯔꯦ
ꯑꯥ ꯅꯨꯡꯉꯥꯏꯔꯔꯣꯏ ꯅꯣꯡꯃꯩꯒꯤ ꯂꯨꯄꯥ ꯆꯥꯝꯃ ꯆ ꯇꯥꯑ ꯊꯣꯛꯀꯦ ꯍꯥꯏꯔꯣ ꯅꯪꯁꯦ ꯑꯗꯨꯗꯤ ꯍꯥꯥ
ꯁ
ꯅꯣꯡ ꯂꯨ ꯑꯁꯥꯝ ꯇꯥꯔ ꯀꯩꯗꯧꯗꯣꯏꯅꯣ ꯑꯗꯨ ꯆꯞ ꯃꯥꯟꯅꯩ ꯃꯣꯏ ꯁꯣꯝꯒꯤ ꯂꯨꯄꯥ ꯆꯥꯝꯃ ꯇꯥꯒꯗꯤ ꯑꯩꯣꯏ ꯁꯣꯟꯗꯦ ꯀꯪꯗꯅ ꯍꯥꯏꯖꯦ
ꯌꯦꯁ ꯌꯦꯁ
ꯕꯥꯕ ꯃꯦꯟ ꯒꯥ ꯑꯝꯃꯥ ꯇꯥꯗꯦꯅꯦ ꯃꯁꯤ ꯑꯉꯪꯁꯦ ꯌꯔꯣꯏꯅꯦ
ꯑꯥ ꯍꯥ ꯍꯥ
ꯀꯔꯦ
ꯐꯤꯅꯤꯁꯋꯥꯣꯏꯁꯂ ꯆꯅꯦꯗꯨꯗ
ꯏꯅꯤ ꯁꯄꯦꯁꯦꯜꯕꯤ ꯍꯥꯏꯒꯦꯔꯣ ꯋꯥ
ꯑ ꯌꯥꯗꯧ ꯃꯥꯟꯗꯦ
ꯗꯤ ꯁꯣꯏꯁꯤꯜꯂꯗꯕꯅꯤ ꯋꯦꯠ ꯐꯣꯔ ꯃꯤꯅꯠ
ꯑꯁ ꯏꯔꯣꯏꯖꯠꯊꯣꯛꯑꯒꯦ ꯑꯗꯨꯗꯤ
ꯀ ꯁꯤ
ꯏꯔꯨ ꯂꯨꯖꯥ ꯊꯣꯀꯥꯒꯥ ꯅꯥꯟ ꯂꯩꯒꯦ ꯇꯥꯛꯁ ꯇꯧꯊꯣꯛꯀꯦ
ꯑ ꯏ ꯂꯥꯛ ꯂꯥꯛꯇꯥ
ꯇꯥꯁꯣ